ꯍꯜꯂꯣ
ꯇꯥꯕ꯭ꯔꯣ
ꯑ ꯃꯤ ꯑꯣꯟꯗ ꯂꯥꯏ
ꯅꯤ
ꯀ ꯏꯟꯁꯥꯡ ꯆꯥꯔꯕ
ꯌꯦꯔꯨꯝꯕꯤ ꯌꯦꯔꯨꯝ
ꯌꯦꯔꯨꯝꯗ ꯈꯛ ꯆꯥꯕ꯭ꯔꯅꯦ ꯅꯣꯏꯕꯣ
ꯎꯝ ꯎꯝ ꯑꯦꯔꯝ ꯈꯔꯆꯥꯥꯔꯦ
ꯌꯦꯔꯨꯝ ꯇꯣꯡꯉꯨꯔꯥ
ꯎꯝ
ꯍꯣꯏꯗꯤ ꯌꯦꯔꯨꯝ ꯊꯣꯡꯅꯤꯉꯣ ꯌꯦꯔꯨꯝꯗꯣ ꯐꯨꯠꯂꯒ ꯄꯤ
ꯌꯦꯔꯨꯝꯗꯤ ꯂꯧꯕꯤꯔꯝꯕ
ꯂꯧꯔꯝꯗꯤ ꯆꯥꯎꯕ ꯂꯧꯖꯒꯦ ꯑꯗꯨꯝ ꯀꯃꯥꯏꯅ ꯇꯧ
ꯝꯕꯤ ꯌꯥꯗ꯭ꯔꯣ ꯌꯦꯔꯣꯕꯥꯎ ꯑꯗꯨꯗꯤ ꯅꯪꯕꯨ ꯇꯥꯔꯝ ꯑꯃ ꯑꯣꯏꯗ꯭ꯔꯣ
ꯔꯕꯥꯗꯥ
ꯆꯔꯥꯑꯝꯕ꯭ꯔ
ꯍꯥꯥ
ꯆꯥꯎꯔꯥ ꯃꯨꯛꯄ꯭ꯔꯥꯕ
ꯍꯧꯖꯤꯛ ꯍꯧꯖꯤꯛꯀꯤꯗꯤ ꯃꯦꯒꯤ ꯆꯥꯡꯁꯤꯗ ꯉꯥꯏꯔꯅ ꯂꯥ ꯦꯦ ꯍꯤꯡꯦ ꯋꯥꯕꯗ ꯂ ꯃꯛꯀꯗ꯭ꯔꯥ ꯀꯥꯏꯗꯦ ꯈꯜꯂ
ꯑꯁ ꯂꯥꯏꯔꯤꯛ ꯄꯥꯕ ꯀꯥꯏ ꯂꯥꯏꯔꯤꯛ ꯄꯥꯋ ꯕꯦꯅꯥꯀꯤꯅ ꯁꯦꯝꯗꯣꯏꯅꯦ ꯀꯣꯏꯁꯟꯗꯣ
ꯑꯁ ꯍ
ꯑꯗꯕ꯭ꯔ ꯃꯣꯏꯅ ꯍꯥꯏꯗꯨꯕꯨꯣ
ꯑꯩꯠꯇꯤ ꯄꯥꯔꯁꯦꯟꯗꯤ ꯑꯦꯁꯥꯏꯟꯃꯦꯟꯗ ꯂꯥꯛꯅꯤ ꯍꯥꯏꯗꯨꯗꯤ
ꯃꯃꯥꯡꯗꯗꯤ ꯃ ꯃꯦꯝꯕꯤꯅꯈꯤꯅꯗꯤ ꯍꯥꯏꯗꯤ ꯍꯥꯏꯒꯤꯕꯅꯤ
ꯀꯩꯅ ꯍꯥꯏꯣ
ꯃꯥꯅ ꯁꯣꯒꯤ ꯑꯦꯅꯥꯎꯟꯁꯃꯦꯟ ꯇꯧꯕꯗꯣ ꯑꯗꯨ ꯎ ꯀꯣꯏꯁꯟꯁꯨ ꯑꯗꯨꯝ ꯃꯣꯏꯒꯤ ꯑꯦꯁꯥꯏꯟꯃꯦꯟꯗꯨ ꯈꯔ ꯄꯥꯎ ꯍꯥꯏꯅ ꯍꯥꯏꯈꯤꯕꯅꯦ ꯑꯗꯨ ꯅꯍꯥꯟ ꯍꯪꯕ ꯀꯥꯟꯗꯅꯦ ꯚꯗꯤꯑꯣꯁꯨ ꯀꯩꯁꯨ ꯂꯣꯏꯅ ꯄꯥꯎꯅ ꯍꯥꯏꯔꯛꯑꯦ
ꯂꯥꯏꯐꯁꯦ ꯃꯥꯥꯡ ꯈꯜꯂꯤꯁꯦ ꯑꯩꯈꯣꯏꯁꯦ ꯔꯣꯕꯣꯠꯅꯦ ꯁꯤꯅꯦꯕ
ꯃꯥꯔꯤ
ꯑꯩꯈꯣꯏꯁꯤꯦ ꯔꯣꯕꯣꯠꯅꯤ ꯃꯃꯥꯡ ꯈꯥꯗꯤ ꯃꯥꯅ ꯎꯔꯨꯁꯤ
ꯪ ꯁꯤꯈꯨꯧ ꯍꯦ ꯃꯊ ꯍꯁ ꯑꯟꯗꯔ
ꯃꯥꯒꯤ ꯃꯒꯨꯟꯁꯦ ꯑꯉꯛꯄꯃꯦ ꯑꯉꯛꯄꯝꯃ ꯋꯥꯅꯤ ꯍꯣꯁꯦꯜꯄꯜ
ꯣꯠ ꯃꯅ ꯆꯗꯥꯛ ꯑꯣ ꯏꯕꯥꯅꯤꯅ ꯅꯤꯁꯥ ꯁꯥꯟꯅꯗꯕ ꯁꯥꯟꯅꯗꯕ ꯃꯤ ꯂꯩ ꯑꯗꯨꯃꯥꯏꯗꯣ
ꯑꯗꯨ ꯃꯣꯏꯅꯗꯤ ꯚꯣꯠ ꯂꯣꯏꯔꯀꯥꯟꯗ ꯀꯅꯥꯅ ꯀꯩꯅꯇꯒꯤꯨꯒ ꯃꯣꯏꯅ ꯚꯣꯠ ꯂꯣꯏꯔꯀꯥꯟꯗ ꯃꯣꯏꯒꯤ ꯁꯥꯐꯣꯡꯂꯛꯄ ꯑꯁꯦꯡꯕ ꯁꯛꯇꯝ ꯀꯣꯠꯀꯗꯥꯜ
ꯎꯠꯀ ꯇꯕꯅꯤ
ꯑ ꯎꯝ ꯃꯄꯥꯟ ꯆ ꯊ ꯍꯔꯤ ꯄꯒꯦ ꯂꯥꯡꯒꯔꯣ ꯇꯧ ꯂ ꯊꯩꯅ ꯄ ꯀꯥꯁꯦꯗ
ꯇꯨꯁ ꯂꯣꯏꯕꯒ ꯂꯩ ꯌꯥꯝ ꯄꯥꯅꯤꯡꯗꯦ
ꯑꯩꯅ ꯄꯤꯔ ꯄꯤꯔꯤꯗꯣ ꯄꯥꯎ ꯀꯣꯏ ꯆꯟꯗꯅꯤ ꯑꯗꯨꯗꯨ ꯑꯣꯧꯔꯝꯗꯤ
ꯍꯣꯏ ꯍꯣꯏ ꯃꯤ ꯀꯩꯅꯣꯝ ꯑꯣꯏꯗꯤ ꯃꯊꯥ ꯑꯣꯏꯗꯤ ꯀꯩꯅꯣꯝꯒ ꯇꯥꯍꯧꯔꯦ ꯃꯊꯪ ꯁꯞꯖꯦꯛꯒ ꯄꯥꯍꯧꯔꯦ
ꯍ
ꯑꯪ ꯁꯖꯦꯛ ꯄꯍꯥꯎꯔ ꯃꯤ
ꯃꯤꯅ ꯉꯥꯟ ꯂꯣꯏꯈ꯭ꯔꯕ
ꯃꯤꯅ ꯀꯃꯥꯏꯅ ꯇꯧ ꯏꯕꯦꯝꯃ ꯅꯣꯛꯅꯔꯛꯏꯕ ꯃꯣꯏꯅ ꯑꯩꯁꯨ ꯑꯦꯛꯖꯥꯝꯗ ꯏꯗꯤꯦ ꯃꯤ ꯌꯦꯡꯅꯩꯌꯦꯅ
ꯍꯦ
ꯑꯩꯗꯤ ꯑꯦꯛꯖꯥꯝ ꯏꯗꯤꯦ ꯃꯤ ꯂꯩ ꯅꯅꯔꯛ
ꯐꯖꯔꯦ
ꯑꯩꯉꯣꯟꯗ ꯎꯝꯇ ꯍꯥꯏ
ꯏ ꯀꯥꯏꯇꯕ ꯇꯒꯅꯣ
ꯍꯥꯥ
ꯏꯀꯥꯏꯗꯕ ꯇꯧꯒꯅꯨ ꯂꯥꯏꯔꯤꯛ ꯄꯥꯎ ꯃꯥꯏ ꯐ꯭ꯔꯦꯟ
ꯎꯝ ꯅꯪ ꯀꯔꯤꯝ ꯍꯥꯏꯔꯔꯣꯏꯗꯅ ꯑꯗꯨ ꯈꯛ ꯍꯥꯏꯔꯔꯣꯏꯁꯤꯔꯗꯤꯔꯅ
ꯍꯝ
ꯅꯪ ꯀꯔꯤꯝ ꯍꯥꯏꯔꯗꯣ ꯑꯗꯨꯒ ꯍꯥꯏꯔ ꯂꯣꯏꯁꯤꯜꯂꯗꯤꯔ
ꯃꯈꯣꯏꯒꯤ ꯃꯥꯡꯗ ꯅꯪꯒꯤ ꯔꯤꯖꯜꯇꯨꯅ ꯎꯝ ꯃꯈꯣꯏꯒꯤ ꯃꯥ ꯃꯥꯥꯏꯗ ꯈꯨꯞꯄ ꯑꯣꯏꯩꯁꯅꯣꯁꯥꯁ
ꯎ ꯁꯥꯍꯤꯇ꯭ꯌ ꯃꯅꯤꯄꯨꯔꯤ ꯂꯧꯒꯗꯕꯁꯤꯅ ꯁꯕꯖꯦꯛꯁꯤ ꯑꯣ ꯃꯅꯥꯏꯗ
ꯈꯪꯗꯦꯅ ꯍꯤꯡꯐꯝ ꯊꯣꯛꯏꯕ꯭ꯔꯥ
ꯍꯤꯡꯐꯝ ꯊꯣꯛꯏꯕ꯭ꯔꯥ ꯈꯪꯗ ꯗꯦ ꯈꯪꯗꯦ ꯂꯥꯏꯕꯁꯦ ꯔꯕꯥ ꯇꯥꯜ
ꯑꯩꯠꯇꯤ ꯄꯥꯔꯁꯦꯟ ꯍꯥꯏꯕꯅꯤꯅ ꯆꯦꯞꯇꯔ ꯃꯔꯤꯗ ꯑꯣꯏꯁꯨ ꯄꯥꯔꯣꯏ ꯌꯥꯔꯦ
ꯎꯝ ꯅꯪꯅ ꯄꯥꯔꯤꯕ ꯆꯦꯞꯇꯔ ꯃꯔꯤꯗꯨꯗꯒꯤ ꯑꯝꯇ ꯍꯪꯉꯛꯇꯕꯤꯔꯦ ꯐꯥꯎꯕꯗꯨꯗ ꯂꯣꯏ ꯍꯪꯉꯛꯑꯅꯤ
ꯇꯅꯤꯡ ꯂꯩꯒꯣ ꯇꯅꯤꯡ ꯂꯩꯒꯣ ꯌꯥꯝꯅ
ꯅꯠꯇꯦꯗ ꯁꯨꯝ ꯑꯣꯏꯊꯣꯛꯀꯗꯕꯗꯣ ꯍꯥꯏꯕꯅꯤ ꯀꯩꯗꯧꯔꯒꯦ ꯑꯩꯅ ꯍꯥꯏꯕꯗꯤ ꯅꯪ ꯋꯥꯈꯜꯗꯣ ꯄꯥꯈꯠꯂꯒ ꯑꯩꯅ ꯍꯥꯏꯕꯗꯨ ꯑꯣꯏꯔꯝꯗ꯭ꯔꯅꯤ ꯅꯪ ꯍꯔꯥꯎꯗꯣꯏ ꯅꯠꯇ꯭ꯔꯣ ꯑꯩꯅ ꯅꯪꯉꯣꯟꯗ ꯀꯔꯤꯝ ꯍꯥꯏꯗꯦ ꯈꯜꯂꯁꯤ ꯑꯗꯨꯗꯨꯒ ꯑꯩꯅ ꯀꯔꯤꯝ ꯍꯥꯏꯗ꯭ꯔꯒ ꯑꯩꯅ ꯍꯥꯏꯔꯤ ꯁꯨꯃꯥꯏꯅ ꯊꯣꯛꯂꯛꯑꯗꯤ ꯅꯪ ꯊꯋꯥꯏꯗ ꯅꯨꯡꯉꯥꯏꯒꯗ꯭ꯔꯣ
ꯅꯤꯁꯥ ꯋꯥꯒꯅ
ꯝ ꯁꯥ
ꯑꯪꯀ ꯄꯨꯟꯁꯤꯤ
ꯃꯦꯒꯤ ꯆꯥꯁꯤꯜꯂꯨꯕꯒꯤ ꯇꯨꯝꯕꯨ ꯇꯨꯝꯅꯤꯡ ꯈꯜꯂꯦ ꯇꯨꯝꯊꯣꯛꯈ꯭ꯔꯁꯤꯕ ꯈꯪꯗꯦ ꯋꯥ
ꯑꯩꯁꯨ ꯆꯥꯛ ꯆꯥꯔꯨꯕꯗꯩ ꯇꯨꯞꯅꯤꯡꯈꯔꯛꯑꯦ
ꯍꯌꯦꯡꯗꯒꯤꯗꯤ ꯍꯋꯥꯏ ꯊꯣꯡꯕ ꯆꯥꯗꯧꯔꯕꯅꯤ ꯑꯩꯈꯣꯏ ꯕꯥꯁꯨ ꯑꯣꯄꯔꯦꯁꯟ ꯇꯧ ꯌꯦ ꯑꯁ ꯄꯩꯁꯥ ꯐꯔꯞ ꯇꯥꯅꯕꯒꯤ ꯑꯁ ꯈꯪꯗꯅ ꯌꯦ ꯑꯩꯈꯣꯏ ꯕꯥ ꯑꯩꯈꯣꯏ ꯃꯥ ꯑꯩꯈꯣꯏ ꯕꯥꯖꯨ ꯑꯣꯄꯔꯦꯁꯟ ꯂꯣꯏ ꯇꯧꯗꯣꯏꯅꯤ ꯈꯪꯗꯦ
ꯀꯔꯤꯒꯤ ꯑꯣꯄꯔꯦꯁꯟꯅꯣ
ꯑꯩꯈꯣꯏ ꯃꯅꯥ ꯅꯨꯡꯒꯤ ꯑꯩꯈꯣꯏ ꯕꯅꯥ ꯃꯤꯠꯀꯤ
ꯀꯌꯥꯝ ꯀꯌꯥꯃꯨꯛ ꯆꯪꯅꯤ ꯍꯥꯏꯅꯣ
ꯑꯩꯈꯣꯏ ꯃꯥꯏꯗꯤ ꯐꯅꯌꯥꯝ ꯆꯪꯗꯦꯅꯦ ꯑꯩꯈꯣꯏ ꯕꯥꯏꯕꯨꯗꯤ ꯄ꯭ꯔꯤꯊꯤꯕꯤꯔꯥꯖ ꯇꯧꯔꯒ ꯐꯤꯔꯗ ꯇꯧꯕꯅꯦ ꯑꯩꯈꯣꯏꯕꯥꯕꯨꯗꯤ ꯑꯥꯗ ꯂꯩꯐꯝ ꯆꯥꯐꯝꯒꯤ ꯍꯥꯏꯗꯤ ꯅꯣꯡꯃ ꯅꯤꯅꯤ ꯂꯦꯛꯀꯗꯕꯗꯨꯒꯤ ꯂꯩꯐꯝ ꯆꯥꯐꯝ ꯆꯥꯛ ꯀꯩꯀꯥ ꯇꯧꯕ ꯈꯣꯠꯄ ꯂꯤꯁꯤꯡ ꯃꯉꯥ ꯃꯉ ꯃꯨꯟ ꯑꯗꯨꯝ ꯌꯥꯅꯤ
ꯃꯉꯅꯦ
ꯍꯥꯥ ꯀꯩ ꯍꯥꯏꯕꯅꯣ ꯍꯜꯂꯣ